ꯑ
ꯍꯣꯏ ꯇꯥꯏ ꯇꯥꯏ ꯈꯪꯂꯦ
ꯆꯛꯆ ꯑꯕꯨ ꯑꯗꯨꯝ ꯂꯩꯗ ꯆꯥꯛ ꯆꯥꯕ ꯂꯣꯏꯔꯒ ꯌꯨꯝꯗ ꯑꯗꯨꯝꯅꯦꯌꯦ ꯎꯝ ꯅꯪꯗꯤ
ꯎꯝ ꯑꯩꯁꯨ ꯆ
ꯑꯣ ꯑꯣ ꯀꯔꯤ ꯌꯦꯟꯁꯥꯡ ꯆꯥꯕ꯭ꯔꯣ ꯉꯁꯤꯗꯤ
ꯍꯥꯥ
ꯀꯔꯤ ꯌꯦꯟꯁꯥꯡ ꯆꯥꯕ꯭ꯔꯣ
ꯂꯣꯡ ꯁꯣꯏ ꯆꯥꯏ ꯅꯪꯗꯦ
ꯀꯔꯤ ꯀꯥꯡꯁꯣꯏ ꯍꯥꯏꯕ ꯎꯝ ꯑꯩꯁꯨ ꯀꯥꯡꯁꯣꯏ ꯆꯥꯏꯗ ꯑꯗꯨꯣ ꯑꯩꯒꯤ ꯑꯩꯁꯦ ꯎꯁꯣꯏꯒ ꯕꯤꯟꯁꯨ ꯈꯔ ꯍꯥꯞꯄꯦ ꯑꯗꯨꯒ ꯑꯁꯤ ꯑꯁꯤ ꯀꯔꯤꯅꯣ ꯃꯅꯥ ꯑꯃꯗꯣ ꯃꯨꯛꯒꯥ ꯀꯧꯈ꯭ꯔꯦꯅꯦ ꯅꯪꯅ ꯍꯥꯡꯗ꯭ꯔꯒ ꯀꯣ ꯃꯅꯥ ꯑꯃ ꯁꯣꯀ꯭ꯔꯤꯗꯣ ꯁꯣꯀ꯭ꯔꯤ ꯃꯅꯥꯗꯣ ꯍꯥꯞꯄꯦ ꯑꯗꯨꯒ ꯑꯩꯈꯣꯏꯅ ꯐꯖꯅ ꯆꯥꯊꯣꯛꯈ꯭ꯔꯦ
ꯎ
ꯆꯥꯛꯆꯥꯥꯕ ꯂꯣꯏꯔꯒ ꯑꯗꯨꯝ ꯂꯩꯕꯅꯦ
ꯀꯩꯀꯩ ꯍꯣꯠꯅꯒꯦ
ꯀꯔꯤꯁꯨ ꯍꯧꯖꯤꯛꯇꯤ ꯑ ꯀꯔꯤꯁꯨ ꯇꯧꯗꯔꯤꯏꯗ ꯎ
ꯀꯣꯂꯦꯖꯒꯨꯝꯕꯗꯤ ꯀꯥꯗ꯭ꯔꯣ ꯁ꯭ꯀꯨꯜꯒꯨꯝꯕ
ꯀꯔꯤ ꯍꯥꯏꯕ꯭ꯔꯥ ꯕꯨꯡꯉꯣ
ꯁ꯭ꯀꯨꯜ ꯁ꯭ꯀꯨꯜꯒꯨꯝꯕꯗꯤ ꯀꯥꯗ꯭ꯔꯣ ꯍꯥꯏꯕ ꯀꯣꯂꯦꯖꯀꯨꯝꯕ ꯍꯥꯏ
ꯑꯥ ꯑꯩꯗꯤ ꯂꯣꯏꯔꯦ ꯅꯪꯗꯤ ꯀꯣꯂꯦꯖ ꯇꯝꯔꯤꯕ꯭ꯔꯣ
ꯍꯣꯏ ꯑꯩꯗꯤ ꯀꯣꯂꯦꯖ ꯑꯣꯏꯔꯤꯔꯥ
ꯑꯣ ꯁꯦꯃꯤꯁꯇꯔ ꯀꯌꯥꯅꯣ
ꯑꯩ ꯅꯧꯅ ꯑꯃꯨꯛ ꯀꯧꯍꯧꯔꯦ
ꯑꯣ ꯑꯣ ꯍꯦꯛ ꯇꯨꯋꯦꯜꯞ ꯄꯥꯁ ꯇꯧꯔꯒ
ꯎꯝ
ꯗꯤꯁ ꯏꯌꯥꯔꯅ ꯇꯨꯋꯦꯜꯞ ꯄꯥꯁ ꯇꯧꯕ꯭ꯔꯥ
ꯅꯠꯇꯦ ꯑꯩꯗꯤ ꯀꯨꯏꯔꯦ ꯇꯧꯕꯗꯤ ꯑꯗꯣ ꯑꯃꯨꯛꯀ ꯔꯤꯄꯤꯠ ꯇꯧꯕ
ꯑꯣ ꯈꯔꯤ ꯏꯔꯣ ꯑꯗꯨ ꯇꯧꯕꯗꯨ
ꯑ ꯈꯔꯥ ꯄ꯭ꯔꯣꯕ꯭ꯂꯦꯝ ꯂꯩꯕꯗꯒꯤꯅꯤꯅ
ꯎꯝ ꯎ ꯀꯔꯤ ꯄ꯭ꯔꯣꯕ꯭ꯂꯦꯝ ꯂꯩꯕꯒꯦ ꯍꯥꯏꯕ꯭ꯔꯥ
ꯑꯁ ꯑꯩ ꯄꯥꯔꯁꯣꯅꯦꯂꯤꯇꯤꯒꯤ ꯑꯣꯏꯕ ꯑꯗꯨꯒꯤꯅꯤꯗ
ꯍꯥꯎ ꯆꯥ ꯑꯗꯨ
ꯑꯣ ꯑꯁ ꯀꯥꯏꯗꯦ ꯀꯥꯏꯗꯦ ꯃꯇꯥꯝ ꯌꯥꯝ ꯂꯩꯕꯅꯦ ꯐꯖꯅ ꯇꯝꯃꯨ
ꯎꯝ ꯑꯩ ꯑꯩꯗꯤ ꯑꯉꯥꯡ ꯑꯣꯏꯔꯤꯕꯅꯤꯅ ꯀꯥꯏꯗꯦꯕ ꯊꯦꯡꯅ ꯇꯧꯔꯁꯨ ꯇꯞꯅ ꯇꯞꯅ ꯈꯨꯟꯗ ꯂꯩꯕ꯭ꯔꯣ ꯅꯠꯇ꯭ꯔꯒ ꯔꯦꯟꯗ ꯂꯩꯕ꯭ꯔꯣ
ꯑꯩꯈꯣꯏꯣꯏ ꯑ ꯑꯩꯈꯣꯏꯀꯣ ꯀ꯭ꯋꯥꯇꯔ ꯂꯩꯕ
ꯑꯣ ꯍꯣ ꯑꯣ
ꯅꯪꯗꯤ
ꯎꯝ ꯑꯩꯗꯤ ꯈꯨꯟꯗ ꯑꯗꯨꯝ ꯂꯩꯗ
ꯑꯣ ꯈꯨꯟ ꯍꯥꯏꯕꯗꯤ ꯅꯪ ꯆꯤꯡꯗ ꯂꯩꯕ꯭ꯔꯥ ꯇꯝꯄꯥꯛꯇ ꯂꯩꯕ꯭ꯔꯥ
ꯑꯩꯈꯣꯏꯗꯤ ꯆꯤꯡꯈꯣꯡ ꯑꯣꯏꯕꯅꯤ
ꯑꯣ ꯑꯣ ꯑꯣ
ꯅꯨꯡꯉꯥꯏꯔꯝꯒꯅꯤꯅꯦ ꯀꯣ
ꯍꯣꯏ ꯑꯗꯨꯝ ꯅꯨꯡꯉꯥꯏ ꯍꯥꯏꯇꯥꯔꯦ ꯕꯦꯂꯤ ꯂꯥꯛꯅꯤꯉꯥꯏꯁꯨ ꯗꯨ ꯀꯤꯂꯣꯃꯤꯇꯔ ꯇ꯭ꯋꯦꯟꯇꯤ ꯁꯚꯦꯟ ꯇ꯭ꯋꯦꯟꯇꯤ ꯈꯛꯂꯥ ꯑꯣꯏꯕꯅꯤ
ꯑ ꯑ ꯍꯣꯏ ꯑꯗꯨꯒꯨꯝꯕꯗꯤ ꯀꯥꯏꯗꯦ ꯍꯣꯏ
ꯎꯝ
ꯑꯩꯈꯣꯏꯒꯤꯅꯗꯤ ꯈꯔ ꯂꯞꯄꯦ ꯂꯥꯛꯀꯦ ꯍꯥꯏꯔꯅꯤ ꯑꯗꯨ ꯑꯩꯈꯣꯏꯗꯤ ꯁꯤꯗ ꯕꯦꯂꯤꯗ ꯑꯗꯨꯝ ꯂꯩꯕ ꯇꯝꯄꯥꯛꯇ ꯍꯧꯖꯤꯛꯀꯥꯟꯗꯤꯀꯣ
ꯎꯝ
ꯅꯪꯒꯤ ꯀꯣꯂꯦꯖꯗꯤ ꯑꯗꯨ ꯅꯪꯒꯤ ꯌꯨꯝꯗꯔꯥ
ꯍꯣꯏ ꯑꯩꯈꯣꯏ ꯔꯨꯝꯗ ꯑꯣꯏꯕ
ꯑꯣ ꯑꯣ ꯐꯩꯌꯦ ꯀꯂꯦꯖ ꯆꯠ ꯀꯣꯂꯦꯖ ꯀꯥꯔꯒ ꯌꯨꯝꯗ ꯂꯩꯕꯁꯦ ꯅꯨꯡꯉꯥꯏꯕꯅꯤꯍꯦ
ꯑꯩꯕꯨꯗꯤ ꯀꯣꯂꯦꯖꯄꯨꯗꯤ ꯆꯠꯇꯦ ꯑꯗꯨ ꯗꯦꯂꯤꯗ ꯂꯥꯛꯄꯀꯣ
ꯑꯆꯥ
ꯇꯥꯕ꯭ꯔꯣ ꯎꯝ
ꯍꯣꯏ ꯇꯥꯏ ꯇꯥꯏ ꯄꯥꯏꯌꯨ ꯀꯣ
ꯑꯣ ꯍꯣꯏ ꯇꯥꯏꯌꯦ ꯇꯥꯏꯌꯦ
ꯑꯣ ꯑꯣ ꯑꯩꯈꯣꯏꯒꯤ ꯑꯩꯅ ꯍꯥꯏꯕ ꯀꯥꯟꯗ ꯑꯩꯒꯤ ꯈꯣꯟꯖꯦꯜꯗꯣ ꯑꯗꯨꯝ ꯇꯥꯏꯌꯦ ꯈꯪꯗꯦ ꯀꯔꯤꯒꯤꯔꯥ
ꯍꯥꯥ
ꯑꯩꯅ ꯍꯦꯛ ꯍꯥꯏꯔꯒꯀꯣ ꯅꯪꯅ ꯍꯦꯛ ꯄꯥꯜꯂꯦꯕ ꯑꯩꯒꯤ ꯈꯣꯟꯖꯦꯜꯗꯣ
ꯎꯝ
ꯏꯁꯂꯣ ꯆꯠꯄ ꯑꯣꯏꯔꯝꯅꯤ ꯏꯇꯣ ꯇꯂꯦ ꯑꯩꯗ ꯑꯩꯒꯤ ꯀꯥꯗ ꯍꯧꯨꯒꯗꯤ
ꯑꯣ ꯃꯃꯥ ꯄꯄ
ꯅꯪꯗꯤ ꯎꯝ ꯃꯣꯏꯗꯤ ꯃꯣꯏꯒꯤ ꯀꯥꯗ ꯊꯨꯝꯈ꯭ꯔꯦ ꯄꯣꯊꯥꯈ꯭ꯔꯦ
ꯑꯣꯝ ꯑꯁ ꯄꯨꯨꯡ ꯈꯦ ꯇꯔꯕꯣꯀꯣ ꯅꯥꯏꯟ ꯅꯥꯏꯟ ꯑꯍꯣꯏ ꯑꯩ ꯃꯄꯥꯟꯗ ꯂꯩ ꯃꯄꯥꯟ ꯑꯩꯈꯣꯏꯒꯤ ꯒꯥꯔꯤꯒꯨꯝꯕ ꯊꯝꯝꯕ ꯐꯪꯃꯦ ꯦꯔꯦꯁꯦ ꯂꯩꯦ ꯍꯣꯏ
ꯎꯝ
ꯑꯩꯈꯣꯏ ꯐꯃꯨꯡ ꯃꯆꯥ ꯑꯃ ꯊꯝꯅꯕ ꯔꯦꯁ ꯇꯧꯕ ꯃꯐꯝꯅꯤ
ꯄ ꯌꯨꯝ ꯐꯥꯔ ꯀꯣ
ꯍꯦ ꯅꯨꯡꯉꯥꯏꯕ ꯋꯥꯔꯤ ꯂꯤꯕꯤꯌꯨꯅꯦ ꯅꯪꯁꯦ ꯀꯩꯅꯣ
ꯑꯣ ꯝꯕ ꯄꯣꯛꯅꯤꯡꯕ꯭ꯔꯥ
ꯑ ꯈꯪꯗꯦꯗ ꯅꯪꯒꯤ ꯌꯨꯝꯒꯤ ꯅꯨꯡꯉꯥꯏ ꯍꯥꯏꯥꯏꯕ ꯋꯥꯔꯤ ꯂꯩꯔꯝꯃꯤꯅꯤꯅꯦ
ꯑꯩ ꯅꯣꯛꯅꯤꯡꯉꯥꯏ ꯋꯥꯔꯤ ꯍꯥꯏꯕꯤꯒꯤꯀꯣ
ꯎꯝ
ꯑꯩꯈꯣꯏ ꯕꯕꯥꯁꯦ
ꯎꯝ
ꯈꯨꯟ ꯑꯃꯗ ꯆꯠꯂꯦꯕ ꯑꯗꯨꯒ ꯈꯨꯟ ꯑꯃꯗꯨꯗ ꯃꯥꯁꯤ ꯃꯤ ꯑꯃꯒ ꯊꯦꯡꯅꯕ ꯑꯣꯏꯔꯝꯃꯦꯕ ꯅꯨꯄꯥ ꯑꯃꯒ ꯃꯣꯏꯒꯤ ꯂꯦꯡꯒꯥꯒ ꯑꯗꯨꯒ ꯏꯄꯥꯅ ꯍꯥꯏꯌꯦ ꯏꯇꯥꯎ ꯅꯪꯒꯤ ꯃꯤꯡ ꯀꯩ ꯀꯧꯒꯦ ꯍꯥꯏꯔꯒ ꯆꯝꯄꯤꯌꯣꯟ ꯍꯥꯏ ꯍꯥꯏꯌꯦꯕꯀꯣ ꯃꯃꯤꯡꯗꯣ
ꯆꯝꯄꯤꯌꯣꯟ
ꯈꯥꯏꯗꯅ ꯍꯣꯏ ꯆꯝꯄꯤꯌꯣꯟ
ꯎꯝ
ꯑꯗꯨ ꯏꯄꯥꯅꯗꯤ ꯂꯥꯛꯅꯕꯅꯤ ꯍꯥꯏꯕꯒꯤ ꯑꯗꯨꯒ ꯆꯝ ꯄꯌꯣꯟ ꯍꯥꯏꯕ ꯅꯨꯄꯥꯗꯨꯅ ꯏꯇꯥꯎ ꯅꯪꯒꯤ ꯃꯤꯡꯗꯤ ꯍꯥꯏꯔꯦ
ꯎꯝ
ꯑꯩꯒꯤ ꯃꯤꯡꯗꯤ ꯋꯤꯟꯅꯔꯅꯦ ꯍꯥꯏ
ꯍꯨ ꯍꯨ ꯍꯨ
ꯅꯣꯛꯅꯤꯡꯕꯗꯤ ꯌꯥꯝ ꯂꯩꯔꯤꯗ ꯑꯗꯨ ꯑꯣꯏꯔꯁꯨ ꯑꯗꯨꯒ ꯁꯥꯒꯩ ꯑꯃꯒꯤ ꯋꯥꯔꯤꯁꯨ ꯂꯩꯌꯦꯕꯀꯣ
ꯎꯝ
ꯎꯝ ꯃꯣꯏꯁꯦ ꯂꯝꯗ ꯎꯆꯦꯛ ꯐꯥꯕ ꯆꯠꯄ ꯀꯥꯟꯗ ꯊꯦꯡꯅꯕ ꯑꯣꯏꯔꯝꯃꯤꯅꯦ ꯑꯗꯨꯒꯤ ꯑꯁꯦ ꯅꯨꯄꯥ ꯑꯃꯅ ꯍꯪꯉꯦ ꯊꯦꯡꯅꯕ ꯀꯥꯟꯗ ꯏꯇꯥꯎ ꯅꯪ ꯀꯩꯁꯥꯒꯩꯔꯥ ꯍꯥꯏ
ꯁꯦꯛ ꯁꯥꯒꯩꯒꯤ ꯃꯤꯡꯗꯣ ꯎꯆꯦꯛꯀꯤ ꯂꯥꯏꯁ꯭ꯔꯝꯔ ꯍꯥꯏꯌꯦ
ꯎꯝ
ꯎꯆꯦꯛ ꯍꯥꯏꯌꯦꯕꯀꯣ ꯃꯣꯏꯒꯤ ꯁꯥꯒꯩꯗꯣ ꯎꯆꯦꯛ ꯔꯣꯝꯗ ꯂꯥꯛꯄꯀꯣ
ꯎꯝ
ꯍꯧꯕꯗꯣ ꯂꯣꯟ ꯑꯃꯗ ꯑꯣꯏꯕꯅꯦꯕꯀꯣ ꯑꯗꯣ ꯑꯗꯨꯒꯤ ꯃꯩꯇꯩꯂꯣꯟꯗ ꯍꯥꯏꯔꯗꯤ ꯎꯆꯦꯛ ꯍꯥꯏꯕꯅꯦꯕꯀꯣ ꯑꯗꯨ ꯑꯗꯨꯒꯤ ꯎꯆꯦꯛ ꯍꯥꯏꯕꯒꯤ ꯃꯁꯤ ꯅꯨꯄꯤꯁꯤ ꯂꯥꯛꯅꯕ ꯃꯥꯜꯂꯦ ꯍꯥꯏ ꯑꯗꯨꯒ ꯅꯨꯄꯥ ꯑꯃꯗꯨꯅ ꯍꯪꯉꯦ ꯍꯥꯏ ꯑꯃꯨꯛꯀ ꯏꯇꯥꯎ ꯅꯪꯗꯤ ꯀꯩ ꯁꯥ ꯀꯩꯔꯣꯍꯥꯏ ꯑꯩꯗꯤ ꯅꯥꯎꯔꯤꯒꯤ ꯁꯥꯒꯩꯅꯤꯍꯦ
ꯑ ꯅꯥꯎꯔꯤꯒꯤ ꯁꯒꯩ ꯍꯣꯏ ꯍꯣꯏ
ꯅꯨꯨꯄꯥ ꯑꯃꯗꯨꯅ ꯎꯆꯦꯛꯅꯤ ꯍꯥꯏꯕꯒꯤ ꯑꯃꯗꯨꯅ ꯁꯥꯎꯕꯒꯤ ꯃꯥꯁꯦ ꯂꯥꯛꯅꯕꯅꯤ ꯍꯥꯏꯕꯒꯤ ꯅꯥꯎꯔꯤꯅꯤ ꯍꯥꯏ ꯍꯥꯏ
ꯖꯥꯠꯖꯥꯠꯅꯤꯀꯣ ꯅꯪ ꯏꯄꯥꯁꯦ ꯍꯜꯂꯣ ꯇꯥꯕ꯭ꯔꯥ ꯑꯁ ꯅꯪꯒꯤ ꯐꯣꯟ ꯆꯠꯈ꯭ꯔꯦꯅꯦ ꯇꯥꯕ꯭ꯔꯣ ꯏꯕꯨꯡꯉꯣ ꯍꯜꯂꯣ ꯍꯜꯂꯣ ꯅꯦꯠꯋꯥꯛꯅꯔ ꯈꯪꯗ꯭ꯔꯦꯀꯣ ꯑꯩꯕꯨ ꯇꯥꯕ꯭ꯔꯣ ꯅꯪꯒꯤ ꯋꯥꯔꯤ ꯌꯥꯝ ꯅꯨꯡꯉꯥꯏꯕ ꯀꯥꯟꯗꯀꯣ ꯑꯃꯨꯛ ꯆꯠꯈ꯭ꯔꯕꯁꯨꯦ ꯅꯨꯡꯉꯥꯏꯇꯣꯏꯅꯤ ꯍꯜꯂꯣ ꯍꯜꯂꯣ ꯇꯥꯕ꯭ꯔꯥ